ꯍꯂꯣ
ꯎꯝ ꯇꯥꯌꯦ
ꯎꯝ
ꯍꯧꯖꯤꯛꯁꯦ ꯅꯨꯡꯁꯥꯗꯤ ꯐꯖꯅ ꯊꯣꯛꯇꯦ ꯑꯗꯣ ꯅꯣꯡꯗꯤ ꯃꯪꯉꯤ ꯑꯗꯣ ꯀꯥꯕꯣꯛ ꯀꯥꯕꯣꯛꯗꯤꯤ ꯊꯣꯏꯒ ꯃꯅꯤꯟꯗꯦ ꯑꯗꯨꯑꯣꯏꯁꯨ ꯑꯣꯝꯆꯥꯛꯅꯕꯗꯧ ꯇꯧꯗ꯭ꯔꯣ
ꯇꯧꯏꯤ ꯁꯤꯗꯁꯨ ꯌꯥꯝꯅ ꯑꯣꯝ ꯁꯥꯛꯅꯩꯌꯦꯅ ꯇꯧꯏꯤꯅꯦ
ꯈꯪꯗꯦ ꯑꯣꯝ ꯆꯥꯛꯅꯕꯁꯤꯗꯅꯦ ꯍꯥꯏꯔꯛꯑꯣ ꯍꯥꯏꯔꯛꯑꯣ
ꯅꯣꯡ ꯑꯃꯨꯛ ꯃꯥꯡꯁꯤꯟꯕꯩ ꯇꯥꯏꯞꯇ ꯇꯧꯈ꯭ꯔꯦ
ꯁꯨꯃꯥꯏꯅꯣ ꯑꯃ ꯆꯥꯟꯅꯕꯁꯤꯗꯤ ꯀꯩ ꯇꯧꯗꯕ ꯅꯨꯡꯉꯥꯏꯅꯅꯦ ꯀꯩꯝ ꯆꯠꯅꯤꯡꯗꯦ ꯍꯦꯛ ꯊꯕꯛ ꯈꯔ ꯋꯥꯔꯀꯥꯟꯗ ꯄꯤꯛꯅꯤꯛꯀꯨꯝꯕ ꯑꯃ ꯍꯦꯛ ꯆꯠꯄ ꯒ꯭ꯌꯥꯟ ꯇꯥꯅ ꯑꯗꯨꯑꯣꯏꯗꯤ ꯁꯥꯕꯣꯗꯣ ꯈꯪꯉꯣꯏꯗꯣꯏꯅꯦꯕꯣ
ꯈꯪꯉꯣꯏꯗꯣꯏꯅꯦ ꯑꯗꯨꯝ ꯃꯌꯥꯝ ꯄꯨꯜꯂꯒ ꯂꯥꯡꯕꯅꯤꯅꯀꯣ ꯈꯪꯎ ꯗꯣꯏꯅꯦ ꯈꯥꯡꯗꯦꯅꯦ ꯁꯥꯕꯁꯦ ꯈꯥꯡꯕꯁꯨ ꯌꯥꯝ ꯋꯥꯏꯗ
ꯀꯩ ꯏꯟꯖꯥꯡ ꯊꯣꯡꯅꯤ ꯍꯥꯏꯕ ꯑꯌꯨꯛꯇꯣ
ꯍꯟꯁꯥꯡꯁꯦ ꯀꯩ ꯊꯣꯡꯗꯣꯏꯅꯣ ꯈꯪꯗꯦꯌꯦ ꯁꯥꯎꯒꯤꯁꯨ ꯂꯩꯍꯧꯋꯤ ꯂꯐꯨꯁꯨ ꯂꯩꯍꯧꯋꯤ ꯑꯗꯒꯤ ꯀꯩꯀꯩꯅꯣ ꯈꯔ ꯂꯩꯍꯧꯕꯅꯦ ꯁꯦꯞꯕꯣꯠꯁꯨ ꯂꯩꯍꯧꯕ ꯃꯥꯜꯂꯦ ꯃꯥꯏꯔꯦꯟꯁꯨ ꯂꯩꯍꯧꯋꯤ ꯀꯩ ꯊꯣꯡꯗꯣꯏꯅꯣꯗꯤ ꯈꯪꯗꯦ
ꯑꯗꯨꯏ ꯃꯌꯥꯝꯗꯣ ꯂꯣꯏ ꯄꯟꯕ ꯑꯃ ꯍꯥꯏꯔꯛꯑꯒꯦ
ꯎꯝ
ꯂꯐꯨ ꯑꯃ ꯏꯔꯣꯜꯂꯣ ꯁꯧꯒ꯭ꯔꯤ ꯑꯃ ꯊꯣꯡꯉꯣ ꯃꯥꯏꯔꯦꯟ ꯑꯃ ꯆꯝꯐꯨꯠ ꯇꯧꯔꯣ ꯑꯗꯒꯤ ꯁꯦꯄꯣꯠ ꯑꯃ ꯉꯧꯔꯣ
ꯃꯦꯁꯤ ꯊꯦꯃꯗ ꯅꯃꯤ ꯇꯍꯥꯟꯕꯕꯗꯨꯅꯤꯅ
ꯑ ꯍꯥꯏ ꯋꯥꯦ ꯑꯗꯨꯗꯤ ꯃꯊꯦꯜ ꯂꯣꯡꯕꯁꯦ ꯑꯗꯨꯝ ꯃꯇꯝ ꯑꯗꯨꯝ ꯉꯥꯏꯍꯇꯤ ꯆꯪꯉꯣꯏ ꯆꯨꯝꯕꯅꯤ ꯅꯣꯔꯃꯦꯜ ꯆꯥꯛ ꯊꯣꯡꯕꯗꯒꯤꯗꯤ ꯑꯗꯨꯅ ꯆꯪꯉꯤꯗꯅ
ꯎꯝ
ꯑꯗꯨꯏ ꯋꯥꯅꯤ ꯑꯗ ꯈꯔ ꯇꯞꯄ ꯃꯤꯗꯒ ꯃꯊꯦꯜ ꯑꯃꯅꯤ ꯂꯣꯡꯉꯨꯀ ꯍꯥꯏꯈꯤꯕꯁꯦ ꯂꯣꯏꯔꯦ ꯑꯁ ꯄꯨꯡ ꯅꯨꯡꯇꯤ ꯄꯨꯡ ꯇꯔꯥꯒꯤ ꯁ꯭ꯋꯥꯏꯗ ꯆꯥꯔꯝꯕꯁꯤꯅ ꯕꯥꯔꯣꯏ ꯃꯌꯥꯗ ꯆꯥꯗꯣꯏꯅꯦ ꯑꯗꯨ ꯈ ꯍꯥꯞꯀꯠꯄꯒꯤ ꯊꯦꯡꯗꯦꯕ ꯑꯗꯣ ꯈꯔ ꯇꯞꯄ ꯃꯤꯗꯗꯤ ꯈꯔꯁꯨ ꯍꯦꯩꯅ ꯇꯞꯁꯤꯜꯂꯤꯗ ꯈꯤꯇꯪ ꯑꯊꯨ ꯑꯀꯥꯏ ꯈꯤꯇꯪ ꯍꯥꯏꯕ ꯑꯃ ꯂꯩꯗꯅ ꯑꯣꯏꯔꯒꯁꯨ ꯈꯤꯇꯪ ꯃꯈꯨꯠ ꯌꯥꯡꯕ ꯑꯗꯨ ꯑꯣꯏꯗꯦ ꯑꯣꯏꯗꯕ ꯃꯤ ꯂꯩ ꯑꯩꯈꯣꯏꯗꯁꯨ
ꯎꯝ
ꯆ ꯆ ꯆ ꯆ ꯁꯨꯖꯜꯂꯒꯗꯤ ꯅꯨꯡꯉꯥꯏꯗꯅ ꯑꯗꯨꯏ ꯋꯥꯅꯤꯗ ꯑꯩꯗꯤ ꯍꯧꯖꯤꯛ ꯑꯣꯠꯁꯀ ꯑꯗꯒꯤ ꯆꯝꯐꯨꯠ ꯈꯔ ꯆꯥ ꯑꯗꯨꯝ ꯄꯨꯛꯀ ꯊꯟꯗꯣꯛꯈ꯭ꯔꯦ ꯑꯗ ꯌꯥꯝ ꯆꯥꯔꯨꯕꯩ ꯅꯠꯇꯕ ꯈꯤꯇꯪ ꯆꯥꯕ
ꯎꯝ ꯑꯩꯁꯨ ꯈꯣꯏꯕꯦꯝꯅ ꯆꯥꯔꯒ ꯀꯩꯅꯣꯒ ꯕꯤꯁꯀꯨꯕꯥ ꯑꯩ ꯁꯔ ꯑꯩ ꯊꯛꯄ ꯉꯝꯗꯦꯕ ꯏꯪꯍꯟꯒꯦꯅ ꯉꯥꯏꯔꯤꯅꯤ
ꯎꯝ
ꯑꯩꯗꯤ ꯑꯁꯥꯕꯁꯦꯨꯡꯖꯥ ꯑ ꯆꯥꯕ ꯉꯝꯗꯦ ꯀꯩꯒꯤꯅꯣ ꯈꯪꯗꯦ ꯃꯤꯅ ꯆꯥꯒꯁꯦꯦꯛ ꯀꯩꯅꯣ ꯍꯦꯛ ꯍꯩꯊꯔꯛꯄꯒ ꯑꯗꯨꯝꯛ ꯊꯛꯄ ꯉꯝꯃꯦꯕ ꯑꯩꯈꯣꯏꯗꯤ ꯁꯨꯛꯥ ꯊꯛꯄ ꯉꯝꯗꯦꯗꯤ ꯐꯅ ꯑꯩ ꯀꯣꯏꯅ ꯏꯪꯍꯟꯗꯣꯏꯅꯦ ꯑꯗꯩ ꯏꯪꯕꯗ ꯉꯥꯏ ꯉꯝ ꯖꯒꯅꯝ ꯏꯁ ꯍꯪ ꯍꯥꯏꯖꯤꯟꯗꯣꯏꯅꯦ ꯑꯩꯗꯤ
ꯑꯩꯁꯦ ꯇꯧ ꯌꯥꯎꯋꯦ ꯑꯗꯨꯃꯥꯏꯅ ꯏꯁꯤꯡ ꯏꯜꯂ ꯊꯛꯄꯗ ꯑꯗꯣ ꯃꯍꯥꯎꯗꯤ ꯃꯥꯡꯗꯣꯏꯅꯤ ꯈꯔ
ꯎꯝ ꯑꯗꯨꯕꯨꯗꯤ ꯃꯥꯡ ꯇꯥꯕꯅꯤꯗꯅ
ꯑꯩꯁꯨ ꯆꯥ ꯌꯥꯝ ꯍ ꯀꯥ ꯍꯦꯟꯅ ꯁꯥꯅ ꯊꯛꯄꯁꯦ ꯍꯩꯅꯗꯦꯕ ꯑꯗꯣ ꯐꯖꯅ ꯃꯤ ꯐꯣꯃꯣꯡ ꯁꯥꯕꯗꯨꯕꯨ ꯖꯣ ꯖꯣꯖ ꯊꯛꯑꯒ ꯑꯗꯨꯝ ꯂꯣꯏꯁꯤꯟꯒꯦ ꯃꯤꯁꯨ ꯂꯩ ꯍꯥꯏꯕ ꯌꯥꯝ ꯍꯩꯕ
ꯂꯏ ꯑꯗꯨ ꯐꯠꯇꯦꯗ ꯌꯥ ꯀꯩꯀꯥ ꯌꯥꯝ ꯁꯣꯛꯈ꯭ꯔ ꯆꯥꯦ ꯃꯤ ꯃꯌꯥ ꯌꯥꯝ ꯊꯨꯅ ꯊꯨꯅ ꯇꯦꯛꯏꯕ ꯈꯣꯠꯂꯤꯕ ꯑꯗꯒꯤ ꯁꯣꯛꯆꯜꯂꯤꯕ ꯃꯌꯥꯝꯁꯦ ꯑꯁꯥꯕ ꯌꯥꯝ ꯆꯥꯕꯒꯤꯅꯦꯕ ꯆꯥꯛꯁꯨ ꯍꯦꯛ ꯊꯤꯗꯣꯔꯛꯄꯒ ꯄꯣꯡ ꯄꯣꯡ ꯐꯣꯡ ꯁꯅ ꯆꯥꯥꯁꯟꯕꯁꯦ ꯐꯠꯇꯦꯕ ꯍꯣꯏ ꯑꯩꯈꯣꯏꯅ ꯉꯝꯕ ꯆꯥꯡ ꯑꯃꯗ ꯉꯝꯕ ꯆꯥ ꯍꯥꯏꯕꯗꯤ ꯃꯌꯥꯝꯒꯤ ꯆꯠꯅꯕꯤ ꯑꯃꯗꯤ ꯂꯩꯗꯅꯀꯣ ꯑꯗꯨꯃꯥꯏꯅ ꯇꯧꯔꯒ ꯆꯥꯒꯗꯧꯅꯦꯕ ꯀꯩꯅꯣ ꯇꯧꯕ ꯄꯨꯔꯥꯇ ꯏꯪꯍꯟꯕ ꯅꯠꯇ꯭ꯔꯒꯁꯨ ꯑꯁꯥꯕ ꯆꯥꯅꯤꯡꯉꯒꯁꯨ ꯂꯩꯗꯅ ꯂꯨꯝꯕꯨ ꯂꯨꯝꯕꯨ ꯋꯥꯔꯤ ꯁꯥꯔꯒ ꯇꯧꯕꯗꯣ ꯑꯗꯨꯅ ꯑꯃꯨꯛ ꯐꯩꯌꯦꯕ ꯌꯥꯝ ꯁꯥꯅ ꯆꯥꯕ ꯀꯥꯡꯒꯨꯁꯤꯡ ꯌꯤꯡꯒꯤ ꯃꯤꯁꯤꯡꯗꯣ ꯌꯦꯡꯉꯨꯕ ꯃꯣꯏ ꯃꯌꯥꯁꯤꯡꯗꯣ ꯑꯝꯇ ꯌꯥꯔꯝꯃꯣꯏꯗꯕꯅꯤ ꯑꯩꯈꯣꯏꯒꯤ ꯆꯍꯤꯒ ꯆꯥꯟꯅꯗꯅ ꯌꯥ ꯇꯦꯛꯄ ꯑꯗꯒꯤ ꯌꯥ ꯁꯣꯛꯆꯟꯕ ꯀꯔꯤꯝꯇ ꯆꯥ ꯉꯝꯗꯕ ꯑꯗꯨꯃꯥꯏꯅ ꯑꯣꯏ ꯇꯧꯗꯣꯏꯅꯦꯕ ꯑꯩꯈꯣꯏꯅ ꯌꯥꯁꯦ ꯑꯩꯈꯣꯏꯅ ꯎ ꯊꯥꯎꯋꯏ ꯗ ꯕꯩ ꯋꯥꯟꯅꯦꯕꯀꯣ ꯌꯥꯁꯦ ꯅꯪꯅꯁꯨ ꯍꯥꯏꯒꯦ ꯇꯧꯋꯤꯗꯅ ꯊꯧꯑꯣꯏꯗꯕꯩ ꯋꯥꯟꯅꯕ ꯌꯥꯁꯦ ꯌꯥꯁꯦꯅ ꯌꯥꯗ꯭ꯔꯒꯗꯤ ꯀꯩꯅꯣ ꯑꯩꯈꯣꯏꯅ ꯆꯥꯗꯣꯏꯁꯤꯕꯣ ꯃꯍꯤ ꯃꯅꯥꯏ ꯈꯤꯛꯇꯪ ꯊꯛꯑꯒ ꯍꯤꯡꯕ ꯍꯥꯏꯗꯨꯗꯤ ꯍꯤꯡꯈꯤꯅꯤꯕꯨ ꯑꯗꯨꯅ ꯀꯩ ꯍꯥꯏꯅꯤ ꯀꯩꯅꯣꯝꯃ ꯄꯣꯠ ꯑꯃ ꯍꯥꯏꯅꯤꯡ ꯊꯣꯛꯣꯄ ꯃꯇꯝꯗꯗꯤ ꯌꯥꯔꯔꯣꯏꯕ ꯑꯗꯨꯅ ꯑꯗꯨꯒꯤ ꯑꯋꯥꯕ ꯃꯌꯥꯝ ꯑꯃ ꯊꯦꯡꯅꯔꯤꯅꯦꯕ ꯑꯗꯨꯗꯨꯅ ꯌꯥꯁꯦ ꯑꯩꯈꯣꯏꯅ ꯀꯔꯤꯝꯇ ꯊꯋꯥꯏꯅ ꯊꯋꯥ ꯁꯥꯗꯕꯒꯤ ꯋꯥꯅꯤ ꯌꯥꯝ ꯃꯔꯨ ꯑꯣꯏꯈ꯭ꯔꯥꯖꯥꯠꯅꯤ ꯍꯦꯛ ꯌꯥꯖꯩ
ꯃꯥꯅꯦ ꯑꯩꯈꯣꯏꯅ ꯊꯧꯋꯥ ꯁꯥꯗ꯭ꯔꯤꯁꯦ ꯌꯥꯒꯅꯦ ꯃꯤꯠꯀ ꯑꯗꯒꯤ ꯀꯩꯅꯣꯁꯤꯒ ꯌꯥꯒ ꯃꯤꯠꯀ ꯑꯩꯈꯣꯏꯒꯤ ꯅꯝꯕꯔ ꯋꯥꯟ ꯈ꯭ꯋꯥꯡ ꯈ꯭ꯋꯥꯡꯁꯤꯁꯨ ꯈ꯭ꯋꯥꯡꯅꯦ ꯃꯤꯠꯅꯦ ꯌꯥꯁꯦ ꯍꯥꯏꯗꯤ ꯃꯄꯥꯟꯊꯣꯡꯒꯤ ꯑꯣꯏꯔꯒꯁꯨꯅꯦ ꯍꯥꯏꯔꯤꯕ ꯄꯣꯠ ꯐꯔꯛ ꯇꯥꯗꯣꯏꯅꯦꯕ ꯁꯤꯁꯨ
ꯆꯨꯝꯃꯦ ꯈ꯭ꯋꯥꯡ ꯎꯝ ꯈ꯭ꯋꯥꯡ ꯌꯥꯗ꯭ꯔꯗꯤꯉ ꯑꯃꯨꯛ ꯆꯠꯄ ꯈꯣꯠꯄ ꯐꯝꯕ ꯐꯝꯕ ꯌꯥꯝꯇ ꯑꯋꯥꯕ ꯑꯃ ꯑꯣꯏꯗꯣꯏꯅꯦ ꯑꯋꯥꯕ ꯍꯥꯏꯕꯕꯨ ꯑꯩꯉꯣꯟꯗ ꯍꯧꯖꯤꯛ ꯃꯥꯏꯌꯣꯛꯅꯔꯤꯁꯤꯅꯤꯅꯦ ꯀꯨꯏꯅ ꯁꯥꯡꯅ ꯐꯝꯃꯀꯥꯟꯗ ꯅꯥꯕꯒꯤ ꯇꯧꯔꯤꯗꯨꯅꯤ ꯑꯩ ꯅꯨꯡꯉꯥꯏꯇ꯭ꯔꯤꯗꯨꯅꯤ ꯑꯗꯒꯤ ꯃꯤꯠꯁꯤꯁꯨꯅ ꯌꯥꯝ ꯊꯤꯅ ꯃꯔꯨ ꯑꯣꯏꯅ ꯁꯋꯥꯏꯟꯗ ꯑꯗꯨꯅꯤ ꯏꯁꯥꯒꯤ ꯍꯛꯆꯥꯡꯒꯤ ꯌꯥꯎꯔꯤꯕ ꯀꯩꯅꯣ ꯃꯌꯥꯝꯁꯤꯗ ꯑꯃꯈꯛ ꯁꯣꯏꯕꯗꯅꯦ ꯑꯝꯇ ꯅꯨꯡꯉꯥꯏꯕ ꯄꯣꯠ ꯅꯠꯇꯦꯗ ꯍꯥꯏꯗꯤ ꯃꯤꯠꯁꯤꯁꯨ ꯑꯩꯈꯣꯏꯁꯨ ꯄꯥꯡꯊꯣꯛ ꯌꯥꯝ ꯆꯥꯝꯃꯦꯕ ꯑꯩꯁꯨ ꯑꯁꯤꯖꯤꯛꯁꯦ ꯃꯤꯠꯁꯦ ꯑꯅꯛꯄ ꯌꯦꯡꯕꯁꯦ ꯌꯥꯝ ꯅꯨꯡꯉꯥꯏꯇ꯭ꯔꯦꯕ ꯌꯦꯇꯨꯝ ꯂꯦꯡꯕꯒꯨꯝꯕ ꯑꯗꯩ ꯑꯩ ꯍꯥꯟꯅꯁꯨ ꯐꯤ ꯀꯩꯀꯥ ꯇꯨꯔꯝꯕ ꯑꯩ ꯂꯦꯞꯄꯤ ꯆꯇꯩꯒꯤ ꯅꯠꯇꯦꯕ ꯃꯤꯠꯁꯦ ꯅꯨꯡꯉꯥꯏꯇꯕꯅꯤꯅ ꯑꯩꯅ ꯃꯨꯣꯏ ꯍꯦꯟꯖꯟꯉꯗ ꯁꯛꯄꯗ ꯑꯩ ꯇꯣꯛꯑꯒꯦꯅ ꯂꯦꯞꯄꯤꯅꯦꯕ ꯑꯗꯒꯤ ꯈ꯭ꯋꯥꯡ ꯃꯤꯠ ꯑꯗꯩ ꯅꯪꯅ ꯑꯃ ꯍꯥꯏꯈꯤꯕꯗꯣ ꯀꯔꯤꯕꯣ ꯁꯤꯒꯤꯗ
ꯈ꯭ꯋꯥꯒ ꯃꯤꯠ ꯆꯠꯀꯅꯦ ꯌꯥꯒꯁꯦ ꯃꯔꯨꯑꯣ ꯑꯣꯏ ꯍꯥꯏꯕ ꯌꯥꯝꯅ ꯑꯇꯩꯩꯅ ꯍꯛꯆꯥꯡ ꯃꯅꯨꯡ ꯃꯅꯨꯡꯒꯤ ꯑꯣꯏꯖꯈ꯭ꯔꯦꯗꯅ ꯑꯗꯣ ꯍꯛꯥꯡ ꯃꯥꯟ ꯊꯣꯡꯖꯕ ꯍꯥꯏꯔꯤꯕ ꯄꯣꯠꯦ ꯁ ꯌꯥ ꯑꯗꯩ ꯑꯁ ꯈꯪꯗꯦ ꯑꯗꯨꯅꯅꯦ ꯑꯩꯈꯣꯏꯅ ꯍꯧꯖꯤꯛ ꯁꯨꯝ ꯆꯨꯝꯗꯤ ꯆꯨꯝꯃꯤ ꯊꯋꯥꯏ ꯌꯥꯝꯅ ꯁꯥꯒꯟꯗꯦ ꯍꯥꯏ ꯑꯩꯈꯣꯏ ꯀꯤꯌꯥꯔ ꯂꯧꯕꯁꯦ ꯌꯥꯝ ꯋꯥꯠꯂꯦꯕ ꯑꯩꯈꯣꯏ ꯃꯤꯑꯣꯏꯕꯕꯁꯤꯦ ꯑꯩ
ꯎꯝ ꯑꯗꯨꯅꯦ ꯑꯩꯁꯨꯅꯦ ꯌꯦꯡꯒꯦ ꯌꯦꯡꯒꯦꯗꯤ ꯈꯟꯅꯦ ꯄꯥꯡꯊꯣꯛ ꯆꯥꯝꯃꯒ ꯑꯗꯨꯝ ꯂꯩꯕꯗꯣ ꯑꯣꯏꯔꯦ ꯍꯥꯏꯕ ꯌꯦꯡꯉꯨꯕꯗ ꯅꯣꯡꯃ ꯃꯉꯥꯏꯗ ꯆꯠꯂꯒ ꯌꯦꯡꯊꯣꯛꯎꯕꯗ ꯑꯗꯨꯝ ꯌꯥꯔ ꯄꯣꯠꯅꯦꯕ ꯃꯣꯏꯅ ꯍꯤꯗꯥꯛ ꯏꯔꯛꯑꯒ ꯏꯔꯛꯑꯦ ꯑꯗꯒꯤ ꯑꯅꯧ ꯍꯥꯞꯄꯣ ꯍꯥꯏꯔꯞ ꯍꯥꯞꯄꯦ ꯑꯗꯨꯃꯥꯏꯅ ꯈꯟꯕꯗ ꯑꯁꯤꯁꯨ ꯑꯃꯨꯛꯅꯦ ꯑꯩꯒꯤ ꯈꯤꯇꯪ ꯀꯨꯏꯅ ꯎꯄꯛꯄꯣ ꯑꯩꯈꯣꯏꯒꯤ ꯅꯈꯥꯡꯁꯦ ꯌꯥꯝ ꯂꯨꯝꯊꯕꯒꯤ ꯇꯥꯏꯞ ꯇꯧꯕꯗꯣ ꯍꯥꯟꯅꯗꯤ ꯈꯔ ꯑꯉꯥꯡ ꯑꯣꯏꯔꯤꯉꯩꯗ ꯎꯞꯄꯝꯃꯤꯕ ꯌꯥꯝ ꯀꯟꯅ ꯁꯣꯛꯇ꯭ꯔꯤꯉꯩꯗ ꯍꯧꯖꯤꯛꯅ ꯁꯣꯛꯑꯀꯥꯟꯗꯅ ꯎꯞꯇ꯭ꯔꯦ ꯑꯗꯨꯅ ꯑꯔꯥꯞꯄ ꯌꯦꯡꯕꯕꯨꯗꯤ ꯅꯨꯡꯉꯥꯏꯑꯕ ꯃꯤꯠꯆꯠꯀ ꯁꯨꯝ ꯇꯧꯗꯦꯕ ꯑꯗꯨ ꯑꯅꯛꯄꯗ ꯑꯅꯛꯄꯗ ꯍꯥꯏꯁꯦ ꯑꯩꯈꯣꯏ ꯁꯨꯃꯥꯏꯅ ꯏꯆꯝ ꯆꯝꯅ ꯁꯨꯝ ꯌꯦꯡꯕꯕꯨꯗꯤ ꯀꯩꯁꯨ ꯇꯧꯗꯕ ꯂꯥꯏꯔꯤꯛ ꯃꯌꯦꯛꯀꯨꯝꯕ ꯌꯦꯇꯨꯝꯒꯨꯝꯕ ꯀꯩꯒꯨꯝꯕ ꯂꯦꯡꯉꯛꯄ ꯁꯨꯝꯕ ꯌꯦꯡꯕꯗ ꯅꯨꯡꯉꯥꯏꯇꯦꯕ ꯑꯩꯈꯣꯏꯅ ꯏꯁꯝ ꯁꯝꯅ ꯑꯩꯈꯣꯏ ꯐꯣꯟ ꯌꯦꯡꯕꯗꯁꯨ ꯑꯩꯈꯣꯏꯒꯤ ꯐꯣꯟ ꯃꯤꯒꯤ ꯃꯃꯤꯡ ꯀꯩꯀꯥ ꯁꯦꯞ ꯀꯩꯀꯥ ꯇꯧꯔ ꯊꯧꯔ ꯊꯝꯕꯁꯦ ꯑꯗꯣ ꯁꯤꯐꯧꯛꯇ ꯑꯩꯈꯣꯏꯒꯤ ꯑꯀꯨꯞꯄꯅꯒ ꯇꯧꯔꯒ ꯊꯝꯕꯗꯣ ꯎꯐꯝꯝ ꯈꯪꯗꯦ ꯃꯌꯦꯛꯀꯁꯨ ꯈꯪꯗꯦꯕ ꯂꯥꯞꯊꯣꯛꯑꯒꯗꯤ ꯑꯃꯨꯛ ꯈꯔ ꯑꯃꯨꯛ ꯐꯩꯌꯦꯕ ꯑꯀꯨꯞꯄ ꯃꯌꯦꯛ ꯌꯦꯡꯕ ꯁꯤ ꯌꯥꯝ ꯋꯥꯔꯦ ꯍꯧꯖꯤꯛ
ꯎꯝ ꯑꯗꯣ ꯃꯌꯦꯛ ꯍꯧꯖꯤꯛꯀꯤ ꯑꯣꯏꯅ ꯑꯩꯈꯣꯏꯒꯤ ꯑꯣꯏꯅ ꯑꯩꯕꯨꯗꯤꯁꯨ ꯀꯩꯁꯨ ꯇꯧꯗ꯭ꯔꯤ ꯍꯥꯏꯁꯦ ꯐꯣꯟꯒꯨꯝꯕ ꯑꯃ ꯁꯨꯝ ꯇꯣꯏꯅ ꯍꯦꯛ ꯄꯥꯏꯕꯅꯤꯅ ꯁꯣꯛꯇꯤ ꯁꯣꯛꯑꯝꯗꯣꯏꯅꯦꯕ ꯑꯗꯣ ꯌꯥꯝꯅ ꯎꯕ ꯈꯣꯠꯄ ꯅꯨꯡꯉꯥꯏꯇꯕ ꯑꯗꯨꯝ ꯑꯃꯃꯛꯇꯗꯤ ꯇꯧꯗꯤ ꯇꯧꯗ꯭ꯔꯤ ꯑꯩꯈꯣꯏꯅ ꯑꯩꯅ ꯑꯃꯨꯛ
ꯑꯗꯨꯅꯤ ꯑꯗꯨꯅ ꯇꯧꯗꯦ ꯍꯥꯏꯗꯣ ꯍꯥꯟꯅꯅꯦ ꯑꯩꯈꯣꯏꯅ ꯆꯦꯛꯁꯤꯜꯍꯧꯒꯗꯧꯕꯅꯦꯕ ꯑꯩꯈꯣꯏꯗ ꯇꯧꯔꯤꯕ ꯐꯤꯕꯝꯁꯦ ꯑꯣꯏꯔꯛ ꯇꯅꯕ ꯌꯦꯡꯗꯤ ꯌꯥꯝ ꯌꯦꯡꯊꯣꯛꯅꯤꯡꯉꯦ ꯑꯩꯁꯦ ꯇꯥꯏꯃꯤꯡꯁꯦ ꯑꯗꯨꯝ ꯇꯥꯟꯖꯥꯁꯦ ꯑꯗꯨꯝ ꯐꯪꯗꯕ ꯍꯥꯏꯒꯗ꯭ꯔꯥ ꯄꯥꯡꯊꯣꯛ ꯄꯥꯡꯊꯣꯛ ꯆꯥꯝꯕ ꯍꯥꯏꯗꯣꯏ ꯅꯠꯇꯅ ꯇꯥꯟꯖꯥ ꯐꯪꯗꯕꯒꯤ ꯅꯠꯇꯦ ꯦꯗ ꯆꯠꯀꯦꯅꯕꯨ ꯈꯜꯂꯗꯤ ꯀꯩꯗꯧꯕꯩ ꯉꯝꯃꯣꯏꯗꯣꯏꯅꯣ ꯑꯩꯅ ꯄꯥꯡꯊꯣꯛ ꯆꯥꯃ ꯑꯗꯨꯝ ꯂꯩꯗꯦ ꯍꯥꯏꯕ ꯑꯁ ꯀꯣꯟꯅ ꯌꯦꯡꯉꯒꯦ ꯀꯣꯟꯅ ꯌꯦꯡꯉꯒꯦꯅ ꯇꯧꯗꯅ ꯀꯩꯁꯨ ꯅꯠꯇꯕ ꯑꯩꯈꯣꯏ ꯃꯌꯥꯝ ꯄꯨꯟꯕꯒꯤꯗꯤ ꯌꯥꯎꯗ ꯌꯥꯗꯦꯅ ꯇꯧꯔ ꯆꯠꯂꯤꯁ ꯉꯥꯏꯅꯦ ꯑꯗꯨꯃꯥꯏꯅ ꯇꯧꯕ ꯇꯗꯤ ꯍꯦ ꯐꯗꯧꯕ ꯑꯗꯩ ꯃꯤꯒꯤ ꯊꯧꯗꯣꯛ ꯋꯥꯊꯣꯛ ꯑꯃ ꯇꯧꯔꯛꯄꯗꯗꯤ ꯆꯠꯇ ꯌꯥꯗꯗꯅ ꯑꯗꯨꯝ ꯅꯝꯗꯅ ꯑꯗꯨꯝ ꯆꯠꯂꯤꯁꯤ ꯉꯥꯏꯅꯦ ꯏꯀꯥꯏꯖꯕꯅꯤꯅ ꯑꯗꯨꯒꯨꯝꯕꯒꯤ ꯀꯩꯅꯣꯗꯣ ꯆꯦꯟꯗꯕꯒꯤꯅꯦꯕ ꯏꯁꯥꯗ ꯑꯁ ꯏꯁꯥꯒꯤ ꯑꯣꯏꯕꯅꯤꯅ ꯑꯗꯨꯝ ꯄꯥꯡꯊꯣꯛ ꯆꯥꯝꯕꯗ ꯑꯗꯨꯝꯅꯤ
ꯎꯝ ꯃꯥꯅꯦ ꯑꯩꯁꯨ ꯑꯁ ꯍꯣꯔꯦꯟꯁ ꯑꯃꯨ ꯅꯨꯡꯗꯥꯡꯁꯨ ꯀꯩꯅꯣ ꯃꯤ ꯑꯃ ꯎꯅꯗꯧ ꯂꯩꯣꯏꯔꯤꯌꯦ ꯊꯕꯛꯇꯤ ꯃꯥꯗꯤ ꯆꯠꯈ꯭ꯔꯅꯤ ꯄꯨꯡ ꯃꯉꯥ ꯃꯈꯥꯏ ꯁ꯭ꯋꯥꯏꯗ ꯍꯜꯂꯛꯑꯏꯦ ꯑꯗꯣ ꯃꯉꯥ ꯃꯈꯥꯏ ꯍꯥꯏꯕ ꯋꯥꯅꯤ ꯃꯌꯨꯝ ꯌꯧꯕꯗꯗꯤ ꯃꯥ ꯇꯔꯨꯛ ꯇꯥꯅꯤꯡ ꯇꯃ ꯇꯔꯨꯛ ꯇꯥꯔꯛꯄꯁꯤꯗꯤ ꯑꯗꯨꯝ ꯃꯝꯁꯤꯜꯂꯛꯑꯦꯗꯅ ꯑꯗꯨꯒ ꯑꯗꯨꯗ ꯃꯣꯏꯇꯩꯒꯤ ꯃꯥꯒꯤ ꯃꯣꯏ ꯄꯕꯨꯡꯒꯤ ꯄꯨꯟꯁꯤ ꯋꯥꯔꯤ ꯈꯔ ꯂꯧꯔꯨꯔꯅꯤ ꯑꯗꯨꯒ ꯑꯗꯨ ꯄꯨꯔ ꯆꯠꯂꯒ ꯂꯥꯏꯔꯤꯛ ꯅꯝꯕꯥꯝꯗ ꯑꯃꯨꯛ ꯆꯠꯂꯒ ꯏꯁꯤꯟꯗꯣꯏꯅꯦꯕ ꯋꯥꯠꯂꯦꯕ ꯈꯔ ꯑꯩꯁꯦ ꯃꯊꯪ ꯃꯊꯪ ꯂꯧꯁꯟꯕ ꯃꯤ ꯈꯔ ꯈꯔꯒꯤ ꯃꯁꯤꯡ ꯁꯨꯗ꯭ꯔꯤꯕ ꯑꯩꯈꯣꯏꯗꯤ ꯖꯥꯠꯁꯟꯗꯒꯤ ꯄꯦꯁ ꯂꯩꯃꯥꯏ ꯑꯗꯨꯒꯤ ꯁꯨꯗꯕ ꯑꯗꯨꯒꯤ ꯑꯣꯖꯥꯁꯦ ꯈꯔ ꯍꯥꯞꯆꯟꯕꯅꯤꯗ ꯑꯩꯅ ꯑꯃꯨꯛ
ꯌꯥꯝ ꯌꯥꯝꯃꯤꯀꯣ ꯍꯨꯝꯐꯨ ꯀꯥꯏꯗꯨꯗꯤ ꯑꯁ ꯌꯥꯝꯈ꯭ꯔꯕ ꯄꯣꯠꯅꯤꯅꯦ
ꯎꯥ ꯑꯅꯤ ꯄꯨꯔꯥ ꯂꯥꯏꯔꯤꯛ ꯃꯁꯥ ꯇꯦꯛꯁ ꯂꯥꯏꯔꯤꯛ ꯀꯔꯒꯨꯝꯕ ꯑꯃ ꯂꯥꯏꯔꯤꯛꯀꯨꯝꯕ ꯂꯥꯏꯔꯤꯛ ꯑꯃꯒꯤ ꯆꯥꯡ ꯍꯥꯏꯇꯥꯥꯔꯦꯀꯣ
ꯎꯝ
ꯍꯝ
ꯍꯧꯖꯤꯛꯁꯦ ꯎꯝ ꯑꯁꯣꯝꯗꯒꯤ ꯀꯩꯅꯣ ꯄꯣꯠ ꯆꯩ ꯀꯩꯀꯥ ꯊꯥꯖꯤꯜꯂꯛꯄ ꯈꯣꯠꯆꯜꯂꯛꯄꯁꯦ ꯊꯤꯡꯕꯒꯤ ꯑꯣꯏꯔ ꯃꯥꯜꯂꯤ ꯉꯥꯒ ꯑꯝꯇ ꯐꯪꯗꯦꯌꯦ ꯉꯔꯥꯡꯗꯣ ꯉꯥ ꯂꯩꯒꯦꯅ ꯊꯣꯛꯄꯅꯦ ꯑꯗꯨꯒꯅꯦ ꯉꯥ ꯌꯣꯟꯐꯝ ꯃꯌꯥꯝꯗꯣ ꯑꯃꯠꯇ ꯐꯪꯗꯦ ꯍꯣꯏ ꯑꯩꯈꯣꯏꯒꯤ ꯃꯩꯇꯩꯒꯤ ꯉꯥꯕꯨꯗꯤ ꯐꯪꯖꯕ ꯎꯝ ꯎꯟꯒꯤ ꯉꯥꯗꯣ ꯑꯩꯈꯣꯏꯅ ꯁꯨꯝ ꯃꯌꯥ ꯑꯗꯗꯤ ꯌꯣꯟꯐꯝꯗ ꯑꯗꯨꯝ ꯁꯦꯝꯕꯤꯌꯨ ꯈꯣꯠꯄꯤꯌꯨ ꯇꯧꯕꯅꯤꯅ ꯑꯩꯈꯣꯏꯗꯁꯨ ꯊꯕꯛ ꯆꯤꯟꯕꯅꯤꯅ ꯑꯗꯨꯝ ꯁꯝꯃꯤꯗꯅꯀꯣ ꯑꯗꯨꯒꯤ ꯈꯜꯂꯒ ꯊꯣꯛꯎꯕꯅꯦ ꯑꯗꯨꯗ ꯉꯔꯥꯡꯁꯦ ꯑꯃꯠꯇ ꯌꯥꯎꯔꯝꯗꯦ ꯉꯥꯍꯩ ꯈꯤꯇꯪ ꯂꯩꯔꯝꯃꯤ ꯑꯩꯅ ꯉꯥꯍꯩꯗꯤ ꯆꯥꯅꯤꯡꯗꯦꯅ ꯑꯗꯨꯝ ꯂꯧꯗꯅ ꯂꯥꯛꯑꯦ ꯑꯗꯣ ꯈꯪꯗꯦ ꯍꯧꯖꯤꯛꯁꯤ
ꯑꯩ ꯃꯥꯅꯦ ꯑꯩꯈꯣꯏꯁꯨ ꯈꯔ ꯇꯧꯋꯦ ꯑꯩꯈꯣꯏ ꯌꯨꯝꯒꯤꯁꯨꯅꯦ ꯉꯍꯩꯁꯦ ꯀꯌꯥ ꯄꯥꯝꯗꯦ ꯍꯣꯏ ꯑꯩꯈꯣꯏ ꯑꯃꯅꯤ ꯑ ꯃꯤ ꯑꯃꯅꯤ ꯑꯈꯛ ꯄꯥꯝꯕꯩ ꯋꯥꯅꯦ ꯑꯍꯟ ꯑꯝ ꯆꯥꯗꯦꯕ ꯑꯗꯨꯒ ꯉꯥꯍꯩ ꯆꯥꯗꯦ ꯑꯗꯨꯒ ꯅꯝꯕꯔ ꯋꯥꯟꯅꯦꯕ ꯀꯩꯅꯣꯒ ꯑꯗꯨꯃꯥꯏꯅ ꯑꯃ ꯄꯥꯜꯂꯝꯒꯦ ꯑꯗꯨꯃꯥꯏꯅ ꯎꯟꯒꯤ ꯄꯨꯁꯜꯂꯛꯄ ꯉꯥꯁꯦ ꯍꯩꯅꯗꯦꯅ ꯑꯗꯨꯝ ꯑꯩꯈꯣꯏ ꯁꯤ ꯂꯣꯀꯦꯜ ꯏꯔꯝꯗꯝ ꯐꯪꯕ ꯁꯣꯝꯒꯤ ꯑꯩꯈꯣꯏ ꯐꯥꯝꯒꯤꯒꯨꯝꯕ ꯅꯠꯇ꯭ꯔꯒ ꯃꯄꯥꯟ ꯂꯝꯒꯤ ꯍꯥꯏꯔꯒꯅ ꯁꯔꯦꯡꯗꯣ ꯑꯗꯨꯃꯥꯏꯅ ꯆꯥꯏ ꯗꯨ ꯅꯥꯠꯇꯔꯥꯗꯤ ꯆꯥꯗꯦ ꯍꯥꯏꯕ ꯑꯩꯅ ꯍꯧꯖꯤꯛ ꯆꯥꯅꯤꯡꯉꯦꯅ ꯂꯩꯔꯨꯕꯁꯦ ꯀꯅꯥꯝ ꯆꯥꯔꯣꯏꯗꯩꯩ ꯑꯩꯈꯣꯏ ꯑꯅꯤꯃꯨꯛꯇꯪ ꯆꯥꯗꯦꯕ ꯑꯇꯩꯗꯤ ꯆꯥꯕ ꯌꯥꯗꯦ ꯍꯥꯏꯕ ꯁꯨꯝ ꯍꯩꯅꯈꯤꯗ ꯃꯤꯁꯨ ꯂꯩꯕ ꯆꯥꯅꯤ ꯁꯤꯁꯦ
ꯑꯗꯨ ꯑꯗꯨ ꯐꯔꯤꯅꯦ ꯑꯃꯔꯣꯝꯗ ꯑꯥꯗꯒꯤ ꯄꯨꯁꯜꯂꯛꯄ ꯄꯣꯠꯇꯣ ꯀꯩꯁꯨ ꯍꯥꯎꯇꯕꯅꯦꯕ ꯃꯣꯏꯒꯤ ꯃꯅꯝ ꯑꯃꯗꯤ ꯑꯗꯨꯝ ꯆꯦꯟꯕꯅꯦꯕ ꯑꯗꯣ ꯑꯩꯈꯣꯏ ꯗꯥꯁꯤꯅꯅꯦ ꯑꯩꯈꯣꯏ ꯁ꯭ꯋꯥꯏꯗꯒꯤ ꯉꯥꯁꯤꯅ ꯃꯥꯅꯅꯦ ꯍꯪꯒꯣꯏꯔꯤꯕ ꯑꯥꯒꯤꯗꯨꯅ ꯍꯪꯒꯣꯏꯗ꯭ꯔꯤꯕ ꯑꯗꯨꯅ ꯃꯥꯒꯤ ꯃꯥꯅ ꯆꯥꯅꯤꯡꯗ꯭ꯔꯕꯅꯤꯅ ꯑꯩꯈꯣꯏꯁꯨ ꯆꯥꯕ ꯑꯗꯣ ꯇꯜꯂꯦꯗꯅ ꯑꯩꯈꯣꯏꯅ ꯂꯩꯔꯨꯅꯤ ꯃꯥ ꯑꯃꯨꯛ ꯆꯥꯔꯨꯔꯤ ꯑꯃꯨꯛ ꯅꯨꯡꯉꯥꯏꯇ꯭ꯔꯦꯗꯅ ꯑꯗꯨꯗꯨꯅꯅꯦ ꯀꯩꯅꯣꯒꯤ ꯑꯥꯗꯒꯤ ꯆꯦꯜꯂꯛꯄ ꯎꯟꯒꯤ ꯉꯥꯁꯦ ꯑꯣꯏꯅ ꯑꯗꯨꯝ ꯆꯥ ꯂꯩꯔꯦꯕ ꯑꯩꯗꯤ ꯑꯗꯨ ꯆꯥꯅꯤꯡꯗꯦꯕ ꯍꯥꯏꯗꯤ ꯑꯩꯈꯣꯏ ꯂꯣꯀꯦꯜꯒꯤ ꯑꯁꯥꯏꯗ ꯌꯣꯟꯖꯔꯤꯕ ꯄꯨꯂꯥꯎꯕꯤ ꯔꯧ ꯂꯩꯗꯅꯀꯣ ꯑꯩꯈꯣꯏ ꯃꯩꯇꯩꯒꯤ ꯑꯣꯏꯕ ꯉꯥꯁꯤꯡꯗꯣ ꯑꯗꯨꯅ ꯍꯦꯟꯅꯥ ꯍꯥꯎꯖꯩ ꯍꯥꯏꯕ ꯑ ꯃꯥꯗꯤ ꯑꯗꯨꯗꯣ ꯆꯥꯕꯗ ꯆꯥꯎ ꯁꯨꯡ ꯆꯥꯎꯛ ꯆꯥ ꯌꯥꯗꯦ ꯀꯩꯅꯣꯅ ꯂꯩꯇꯣꯟꯐꯥꯎ ꯈꯨꯗꯣꯝꯕꯤꯕꯧ ꯂꯨꯞꯄꯣꯏ ꯃꯥꯗꯤ
ꯑꯁ ꯄꯨꯛꯂꯎꯕꯤꯗꯣ ꯍꯥꯎꯕꯅꯤꯗ ꯍꯋꯥꯏ ꯊ꯭ꯔ ꯃꯔꯨꯒ ꯍꯥꯞꯄꯣꯠ ꯅꯞꯂꯞ ꯂꯥꯎꯅ ꯊꯣꯡꯉꯗꯤ ꯅꯠꯇ꯭ꯔꯥ
ꯎꯝ ꯑꯗꯅꯤ ꯉꯥ ꯊꯣꯡꯕꯒꯤ ꯑꯃꯁꯨ ꯂꯩꯕꯅꯤ ꯑꯩꯈꯣꯏ ꯑꯍꯟꯁꯤꯡꯅ ꯊꯣꯡꯕꯗꯅꯦ ꯃꯔꯨꯝ ꯃꯣꯏ ꯀꯩ ꯑꯣꯏ ꯄꯨꯂꯞ ꯍꯥꯞꯆꯜꯂꯒ ꯄꯨꯂꯥꯎꯕꯤꯒꯦ ꯑꯃꯈꯛ ꯇꯣꯏꯔꯒ ꯊꯣꯡꯕꯗꯀꯣ ꯃꯔꯨꯝꯁꯨ ꯀꯩꯁꯨ ꯄꯨꯂꯞꯀ ꯍꯥꯞꯆꯤꯜꯂꯒ ꯇꯧꯕꯒꯤ ꯍꯥꯎ ꯑꯃꯁꯨ ꯂꯩꯕꯅꯦꯕ
ꯎꯝ
ꯑꯗ ꯑꯩꯗꯤ ꯃꯔꯨꯝ ꯀꯩꯀꯥꯒꯗꯤ ꯀꯌꯥ ꯄꯥꯝꯗꯦ ꯉꯥꯔꯤꯡꯈꯥꯒꯨꯝꯕ ꯉꯧꯕꯗꯒ ꯍꯥꯞꯆꯤꯟꯕꯒꯗꯤ ꯍꯥꯎꯏ ꯑꯗꯨ ꯃꯔꯨꯝ ꯉꯥꯛꯇꯒ ꯆꯥꯕꯗꯤ ꯑꯩ ꯀꯌꯥꯗꯤ ꯄꯥꯝꯗꯦ
ꯎꯝ ꯑꯗꯣ ꯑꯩ ꯁꯨꯃꯥꯏꯅ ꯇꯧꯒꯦ ꯅꯠꯇ꯭ꯔꯣ ꯑꯩ ꯒꯥꯔꯤꯗꯣ ꯑꯃꯠꯇꯅꯦ ꯀꯩꯅꯣ ꯍꯣꯔꯦꯟ ꯊꯕꯛ ꯌꯥꯝ ꯌꯥꯝ ꯅ ꯒꯥꯔꯤꯗꯣ ꯁꯦꯝꯍꯧ ꯅꯠꯇ꯭ꯔꯒꯗꯤ ꯑꯩ ꯆꯠꯊꯣꯛ ꯆꯠꯁꯤꯟꯗ ꯄ꯭ꯔꯣꯕ꯭ꯂꯦꯝ ꯑꯃ ꯑꯣꯏꯗꯣꯏꯅꯦꯕꯀꯣ ꯑꯗꯨꯅ ꯑꯝꯇ ꯑꯉꯥꯡ ꯂꯥꯛꯏꯉꯩꯁꯤꯗ ꯋꯥꯛꯁꯣꯞꯇ ꯑꯝꯇ ꯄꯨꯒꯦ ꯒꯥꯔꯤ ꯑꯗꯣ ꯍꯥꯏꯕꯗꯤ ꯄꯩꯈꯥꯁꯨ ꯅꯛꯁꯜꯂꯛꯑꯦ ꯑꯗꯒꯤ ꯆꯦ ꯆꯥꯛ ꯅꯝꯕꯩꯗꯨꯁꯨ ꯀꯥꯏꯗꯒꯤ ꯁꯨꯝ ꯂꯥꯏꯟ ꯒꯥꯔꯤꯗ ꯇꯣꯡꯉ ꯇꯣꯡꯉ ꯆꯠꯂꯩꯔ꯭ꯗꯤ ꯑꯣꯏꯔꯔꯣꯏꯕ
ꯐꯔꯦ ꯐꯔꯦ ꯑꯗꯨꯗꯤ ꯑꯩꯁꯨ ꯊꯝꯃꯒꯦ
ꯍꯣꯏ ꯍꯣꯔꯦꯟ ꯔꯣꯡ ꯐꯥꯎꯅꯔꯁꯦ
ꯍꯣꯏ ꯍꯣꯏ